ꯍꯜꯂꯣ ꯑꯥ ꯇꯥꯏꯌꯦ
ꯀꯩꯗꯧꯔꯤꯅꯣ
ꯀꯔꯤꯁꯨ ꯇꯧꯗꯦꯗ ꯔꯣꯡ ꯃꯩꯔꯥ ꯃꯩꯇꯩꯔꯣ
ꯔꯃꯥꯏꯅꯦ ꯍ ꯉꯥꯡꯕ ꯀꯥꯟꯗ ꯈꯪꯂꯝꯒꯅꯤꯗ
ꯆꯞ ꯃꯥꯟꯅꯩꯅ
ꯑꯗꯨꯅꯦ ꯍꯖꯥꯡ ꯁꯥꯔꯦ ꯅꯪꯗꯤꯦ
ꯎ ꯀꯔꯤ ꯆꯤꯡꯒꯨꯝ ꯍꯥꯏꯕ꯭ꯔꯥ ꯑꯂꯨꯒ ꯔꯣꯡꯃꯩ ꯂꯣꯟꯕ ꯌꯥꯗ꯭ꯔꯣ
ꯌꯥꯗꯕ ꯃꯥꯜꯂꯦ ꯃꯣꯏꯒꯤꯁꯨ ꯇꯜꯂꯦ ꯎꯄꯥꯏ ꯂꯩꯇꯦ
ꯅꯣꯏꯗꯤ ꯃꯤ ꯀꯌꯥ ꯁꯨꯔꯒꯦ
ꯂꯣꯏꯒ꯭ꯔꯦꯗ ꯑꯩꯈꯣꯏꯒꯤꯗꯤ꯫
ꯅꯣꯏ ꯑꯩꯗꯤ ꯉꯁꯤꯅ ꯍꯧꯕꯅꯤꯗ
ꯎ
ꯂꯣꯏꯅꯤꯡꯉꯥꯏ ꯑꯩ ꯀꯣꯏꯔꯒꯥ ꯏꯗ ꯂꯩꯥꯏ
ꯀꯔꯤ ꯊꯕꯛ ꯇꯧꯔꯤꯕ
ꯀꯣꯂꯦꯖ ꯀꯥꯕꯅꯤꯗ꯫ ꯅꯪꯗꯤ
ꯑꯩꯗꯤ ꯌꯨꯝꯗ
ꯌꯥꯝ ꯅꯣꯛꯅꯤꯡꯕ ꯃꯥꯜꯂꯤꯀꯣ
ꯗꯅꯤꯦ ꯍ
ꯍꯥꯃꯒꯤ ꯍꯣꯏꯗꯣꯏ
ꯑꯩꯈꯣꯏ ꯑꯩꯈꯣꯏ ꯔꯣꯡꯃꯩ ꯃꯥꯟꯅꯔꯒ ꯃꯩꯇꯩꯂꯣꯟ ꯉꯥꯡꯕꯁꯦ ꯅꯣꯛꯅꯤꯡꯕ
ꯎꯝ ꯍꯣꯏꯅꯦ ꯌꯥꯝꯕꯅꯦ
ꯎꯝ ꯍꯝ
ꯀꯔꯤ ꯊꯕꯛ ꯑ ꯁꯗꯦ ꯃꯉꯒꯂ
ꯍꯣꯏ ꯁꯨꯝꯃꯨ ꯂꯩꯑꯌꯦ
ꯌꯥꯝꯁꯥꯏꯅ
ꯀꯥꯏ ꯂꯝ ꯀ ꯀꯔꯤ ꯂꯝꯗꯅꯣ
ꯅꯅꯦꯔꯣꯝꯗꯤꯒꯅꯤ
ꯆꯞ ꯃꯥꯟꯅꯩꯅ
ꯑꯁ ꯈꯪꯉꯝꯗꯧ ꯃꯥꯜꯂꯦ ꯑꯗꯨꯗꯤ
ꯇꯃꯤ ꯍꯥꯏꯔꯑꯣ
ꯑ ꯈꯪꯂꯝꯒꯅꯤ ꯌꯦꯡꯉꯣꯅ ꯊꯣꯛꯄꯅꯦ
ꯅꯪꯒꯤ ꯃꯤꯔꯤꯡꯗꯣ ꯃꯦꯂꯣꯗꯤ ꯀꯥꯡꯪꯁꯟ ꯍꯥꯏꯕ ꯈꯪꯗꯦꯗ
ꯑꯁ ꯁꯛ ꯎꯔꯗꯤ ꯈꯪꯡꯉꯝꯗꯧ ꯃꯥꯂꯦ꯫ ꯅꯪꯒꯤꯃꯤ
ꯅꯣꯅꯦ ꯂꯣꯡꯃꯥꯢ ꯗꯩꯔꯥ
ꯑ ꯂꯣꯡꯃꯥꯏꯅꯦ
ꯑꯣ ꯈꯪꯗꯦ ꯂꯣꯡꯃꯥꯏꯒꯤ ꯃꯤꯗꯤ ꯀꯌꯥ ꯈꯪꯗꯦ ꯈꯨꯝꯖꯤꯔꯣꯝꯗꯗꯤ ꯈꯔ ꯈꯪꯉꯤ
ꯅꯪꯁꯤ ꯃꯈꯣꯝ ꯑꯣꯏꯕ꯭ꯔꯣ
ꯈꯣꯝ ꯅꯠꯇꯦ ꯅꯒꯥ ꯆꯤꯡ
ꯑꯣ ꯋꯥꯏ
ꯄꯥꯈꯪ ꯑꯃ ꯂꯩ
ꯆꯎ ꯃꯥꯂꯦ ꯃꯥꯒꯤ ꯈꯣꯟꯖꯦꯟꯗꯣ
ꯎꯝ
ꯀꯔꯤꯁꯤ ꯁꯠꯇ꯭ꯔꯣ ꯅꯪꯗꯤ
ꯅꯣꯡꯃꯝꯕꯅꯤꯅ ꯆꯠꯇꯦꯗ
ꯁꯥꯔꯝꯗꯧ ꯃꯥꯜꯂꯦ ꯅꯪ ꯑꯩꯒꯤ ꯋꯥꯈꯜꯗ ꯁꯔꯥꯒ ꯂꯩꯗꯧ ꯃꯜꯂꯦ
ꯇꯟꯕ
ꯑꯩꯒꯤꯁꯨ ꯁꯥꯕꯤꯌꯣ ꯐꯅꯦꯛ ꯑꯃ
ꯌꯥꯝ ꯍꯩꯔꯕꯅꯦ
ꯍꯟꯗꯛꯅ ꯇꯝꯔꯤꯕꯅꯦ
ꯀꯌꯥ ꯀꯌꯥꯒꯤ ꯌꯣꯟꯕꯔꯥ ꯐꯅꯦꯛꯇꯣ
ꯈꯪꯗꯦ ꯐꯅꯦꯛ ꯐꯅꯦꯛꯇꯒꯤ ꯑꯗꯨꯝ ꯌꯣꯜꯂꯦ ꯐꯅꯦꯛ ꯀꯔꯤ
ꯂꯥꯡꯖꯤꯟꯒꯨꯝꯕꯗꯗꯤ
ꯑꯗꯨꯒꯨꯝꯕꯗꯤ ꯂꯤꯁꯤꯡ ꯃꯔꯤ ꯂꯤꯁꯤꯡ ꯃꯔꯤꯒ ꯆꯥꯃꯉꯥ ꯂꯤꯁꯤꯡ ꯑꯅꯤꯒꯤꯗꯣ ꯀꯔꯤ ꯖꯩꯔꯨꯏ ꯍꯥꯏꯗꯣ ꯖꯔꯨꯏꯗꯣ ꯂꯤꯁꯤꯡ ꯑꯅꯤꯒ ꯆꯥꯃꯉꯥꯒꯨꯝꯕ ꯐꯪꯒꯅꯤ ꯑꯗꯨꯒ ꯑꯩꯈꯣꯏꯅ ꯀꯁꯇꯝꯒꯤ ꯗꯥꯟꯁ ꯇꯧꯕꯗ ꯁꯦꯠꯄꯗꯨꯗꯤ ꯂꯤꯁꯤꯡ ꯂꯤꯁꯤꯡ ꯇꯔꯦꯠ ꯂꯤꯁꯤꯡ ꯅꯤꯄꯥꯜ ꯑꯗꯨꯋꯥꯏꯗ ꯐꯪꯒꯅꯤ
ꯑꯁ ꯅꯣꯏꯔꯣꯝꯗꯅ ꯍꯣꯡꯕ ꯃꯥꯜꯂꯦꯗ
ꯑꯗꯨꯝ ꯂꯣꯏ ꯇꯧꯅꯕꯅꯦ ꯂꯤꯁꯤꯡ ꯂꯤꯁꯤꯡ ꯅꯤꯄꯥꯜꯗꯗꯤ ꯂꯣꯏ ꯇꯧꯅꯔꯌꯦ ꯑꯗꯨꯕꯨ ꯑꯩꯈꯣꯏꯅ ꯈꯪꯅꯕ ꯃꯤ ꯀꯩꯅꯣ ꯇꯧꯔꯗꯤ ꯃꯔꯨꯞ ꯈꯣꯝꯃꯒ ꯇꯧꯔꯗꯤ ꯂꯤꯁꯤꯡ ꯇꯔꯦꯠꯀꯤ ꯐꯪꯕꯅꯤ ꯑꯗꯣ꯫
ꯑꯣ ꯑꯣꯔꯗꯔ ꯇꯧꯕ ꯌꯥꯔꯅꯤ ꯑꯩꯉꯣꯟꯗꯒꯤ
ꯎꯝ ꯇꯧꯔꯛꯑꯣ ꯐꯖꯅ ꯁꯥꯕꯤꯒꯦ ꯑꯩꯕꯨꯗꯤ ꯍꯩꯇꯦꯗ ꯑꯩꯗꯤ ꯇꯝꯔꯤꯕꯅꯦ
ꯎꯝ
ꯇ꯭ꯔꯦꯅꯤꯡꯅꯦ ꯍꯟꯗꯛꯅ
ꯇꯝꯃꯗꯤ ꯌꯥꯝ ꯍꯩꯔꯛꯀꯅꯤꯗ
ꯃꯣꯏꯒꯤꯁꯦ ꯃꯤꯅꯤꯠ ꯑ ꯇꯔꯥꯅꯤꯊꯣꯏ
ꯇꯔꯥ ꯑꯗꯨꯝꯕ ꯃꯥꯜꯂꯦ
ꯇꯔꯥ
ꯑꯥ
ꯃꯊꯟꯗ ꯃꯊꯟꯗ ꯑꯗꯨꯝ ꯃꯨꯠꯄ꯭ꯔꯣ
ꯎꯝ
ꯋꯥ ꯉꯥꯡꯅꯤꯉꯥꯏꯁꯨ ꯂꯩꯇꯦꯗ
ꯍꯣꯏ ꯑꯗꯨꯅꯦ
ꯉꯥꯡꯗ꯭ꯔꯗꯤ ꯌꯥꯗꯕ
ꯑ ꯏꯆꯤꯟ ꯅꯥꯎ ꯀꯌꯥꯅꯣ ꯅꯪꯒꯤ ꯗꯦ
ꯍꯥꯥ
ꯅꯆꯤꯟ ꯅꯅꯥꯎ ꯀꯌꯥꯅꯣ ꯅꯪꯒꯤꯗꯤ
ꯏꯆꯤꯟ ꯏꯅꯥꯎ ꯏꯆꯤꯟ ꯏꯅꯥꯎ ꯃꯉꯥꯅꯦ
ꯎꯝ
ꯅꯨꯞ ꯅꯨꯄꯤ ꯉꯥꯛꯇ
ꯍꯁ ꯅꯨꯉꯥꯏꯔꯝꯒꯅꯤ ꯗꯨꯗꯤ
ꯑꯩꯗꯤ ꯑꯩꯗꯤ ꯀꯩꯅꯣ ꯃꯧ ꯑꯣꯏꯔꯕꯅꯦꯍꯦ
ꯑꯣ
ꯏꯊꯟꯗ ꯑꯩꯅ ꯃꯤꯗꯜꯗ
ꯏꯆꯦ ꯑꯅꯤ ꯑ ꯑꯉꯥꯡ ꯌꯥꯎꯔꯦ
ꯎꯝ
ꯏꯆꯦ ꯑꯅꯤ ꯑꯗꯨꯒ ꯏꯅꯥꯎ ꯑꯅꯤ ꯂꯩ ꯏꯆꯦ ꯑꯍꯟꯗꯣ ꯅꯣꯅꯦꯗ ꯁꯤ ꯇꯤ ꯑꯦꯁꯇ ꯑꯣꯖꯥ ꯇꯧꯔ ꯂꯩꯕꯅꯦ
ꯈꯪꯂꯝꯗꯧ ꯃꯥꯂꯦ ꯑꯩ
ꯈꯪꯂꯝꯃꯅꯦ ꯒ꯭ꯔꯦꯁꯤꯗꯣ
ꯑꯣ ꯏꯅꯥꯎ ꯅꯨꯄꯤ ꯑꯃꯁꯨ ꯇꯧꯋꯦꯕꯀꯣ ꯅꯖꯔꯤꯗ ꯃꯥꯒ ꯌꯥꯝ ꯇꯤꯟꯅꯕꯅꯦ
ꯎꯝ
ꯂꯥꯛꯂꯝꯕꯁꯨ ꯌꯥꯏ ꯃꯥ ꯆꯠꯈꯤꯕꯅꯦꯕ ꯅꯍꯥꯟ
ꯎꯝ ꯑꯩꯁꯨ ꯈꯪꯗꯕꯅꯤ ꯏꯆꯦꯅ ꯍꯥꯏꯔꯛꯄ ꯑꯁꯤ ꯑꯩꯈꯣꯏꯅ ꯍꯟꯗꯛ ꯇꯧꯔꯤꯁꯦ ꯁꯤ ꯀꯔꯤꯌꯥ ꯑꯦꯞꯁꯦ
ꯄꯨꯔꯣ
ꯑꯧ ꯑꯩꯒ ꯍꯦꯛ ꯄꯣꯛꯃꯤꯟꯅꯕꯅꯦ ꯏꯆꯦ ꯈ꯭ꯋꯥꯏꯗꯒꯤ ꯑꯍꯟꯅꯦ ꯃꯥꯅ
ꯑꯣ ꯈꯪꯉꯦ ꯈꯪꯉꯦ
ꯃꯥ ꯄꯤꯛꯑꯦ ꯍꯥꯏꯕꯅꯦ ꯆꯍꯤꯗꯤ ꯀꯨꯟꯊ꯭ꯔꯥ ꯁꯨꯗꯧꯔꯤꯕꯅꯤ ꯆꯦꯗꯣ
ꯌꯨꯝ ꯄꯥꯂꯣ ꯍꯥꯏꯌꯣ ꯑꯗꯨꯗꯤ
ꯄꯥꯅꯤꯡꯗꯦꯌꯦ ꯑꯩꯉꯣꯟꯗ ꯑꯩ ꯄꯥꯟꯕꯗꯨ ꯎꯔꯒ ꯑꯉꯥꯡ ꯃꯌꯥꯝꯗꯨꯒ ꯄꯥꯟꯅꯤꯡꯗ꯭ꯔꯦꯌꯦ ꯏꯆꯥꯅꯨꯄꯥ ꯑꯍꯟꯗ ꯑꯍꯟꯗꯣ ꯃꯥꯒ ꯂꯩꯃꯤꯟꯅꯕꯅꯦ
ꯎꯝ
ꯀ꯭ꯂꯥꯁ ꯀ꯭ꯂꯥꯁ ꯋꯥꯟꯗ ꯀꯥꯔꯤꯕꯅꯤ ꯏꯆꯥ ꯅꯨꯨꯄꯥꯗꯣ
ꯑꯧ
ꯑꯩꯅ ꯉꯟꯅ ꯀꯩꯅꯣ ꯇꯧꯈꯤꯕ ꯌꯨꯝ ꯄꯥꯟꯈꯤꯕ
ꯍꯝ ꯍꯝ
ꯀ ꯀꯔꯤ ꯁ꯭ꯀꯨꯜꯗ ꯅꯪ ꯑ ꯀ꯭ꯂꯥꯁ ꯇꯦꯟ ꯊꯥꯕ꯭ꯔꯥ ꯅꯪꯒꯤ ꯍꯥꯏ ꯁ꯭ꯀꯨꯜ ꯑꯣ ꯑꯩꯗꯤ ꯕꯦꯔꯦꯟꯅꯦ
ꯎꯝ
ꯀ꯭ꯂꯥꯁ ꯇꯦꯟꯗꯒꯤ ꯑꯩꯗꯤ ꯌꯨꯝ ꯄꯥꯟꯈ꯭ꯔꯦ
ꯑꯣ
ꯀ꯭ꯂꯥꯁ ꯇꯦꯟꯁꯨ ꯊꯥꯕ ꯐꯪꯗ꯭ꯔꯦ
ꯑꯁ ꯊꯥꯕ ꯌꯥꯗ꯭ꯔꯣ ꯌꯨꯝ ꯄꯥꯜꯂꯁꯨ
ꯊꯥꯒꯦꯅꯗꯤ ꯇꯧꯕꯅꯦ ꯑꯗꯣ ꯑꯉꯥꯡ ꯑꯣꯏꯕꯅꯤꯅ ꯑꯁ ꯏꯀꯥꯏꯕꯒꯨꯝ ꯇꯧꯋꯦꯅ ꯍꯧꯖꯤꯛ ꯏ ꯊꯥꯔꯗꯤꯅ ꯑꯗꯨꯃꯥꯏꯅ ꯈꯜꯂꯛꯑꯦꯕ ꯎꯝ ꯌꯥꯗ꯭ꯔꯦ ꯍꯧꯖꯤꯛꯇꯤ
ꯍꯥꯏꯅꯔꯒ ꯇꯧꯋꯣ
ꯇꯧꯕꯗꯤ ꯌꯥꯏ ꯑꯗꯨꯕꯨ ꯑꯁ ꯄ꯭ꯔꯣꯁꯦꯁꯇꯣ ꯑꯃꯨꯛ ꯆꯪꯒꯅꯤꯅꯦ ꯅꯍꯥꯟꯗꯨꯅ ꯑꯩꯅ ꯍꯦꯛ ꯄꯥꯟꯈꯤꯕ ꯍꯀꯨꯝꯗꯨꯒꯤ ꯊꯥꯔꯗꯤ ꯀꯣꯝꯒꯗꯧꯕ
ꯅꯪ ꯌꯨꯝ ꯄꯥꯝꯕꯗꯣ ꯈꯨꯟꯗ ꯑꯃꯨꯛ ꯄꯥꯝꯕ꯭ꯔꯥ
ꯎꯝ ꯑꯩ ꯈꯨꯟꯗ ꯑꯃꯨꯛ ꯄꯥꯟꯕꯅꯦ
ꯏꯃꯥꯟꯅꯕꯤ ꯑꯃꯁꯨ ꯂꯩ
ꯀꯅꯥ
ꯍꯥꯏꯔꯛꯎꯑꯣ ꯃꯤꯡꯗꯣ ꯍꯥꯏꯔꯛꯎꯔꯣ
ꯎꯝ
ꯂꯨ ꯋꯣꯡꯃꯩ ꯍꯥꯏꯕꯗꯨ
ꯑꯣ ꯈꯪꯉꯦ
ꯃꯣꯏ ꯃꯥꯅ ꯄꯥꯔꯠ ꯇꯨ ꯑꯩꯈꯣꯏꯅ ꯄꯥꯔꯠ ꯊ꯭ꯔꯤꯗ
ꯀꯨꯏꯔꯦ ꯄꯥꯎ ꯐꯥꯎꯅꯗꯕ ꯅꯝꯕꯔꯁꯨ ꯂꯩꯥꯇꯦ
ꯑꯩ ꯊꯥꯔꯛꯀꯦ ꯅꯪꯒꯤ ꯃꯥ ꯃꯥ ꯄꯥꯔꯠ ꯇꯨꯗ ꯑꯣꯖꯥ ꯇꯧꯔ ꯂꯩꯕꯅꯦ ꯃꯣꯏ ꯄꯥꯠꯇꯨꯗ
ꯌꯨꯝꯗꯤ ꯄꯥꯟꯕ ꯃꯥꯂꯤꯛꯣ ꯃꯥꯗꯣ
ꯄꯥꯟꯗ꯭ꯔꯤ ꯍꯣꯏ ꯑꯩꯈꯣꯏ ꯑꯩꯒꯤꯗꯤ ꯑꯩꯉꯣꯟꯗꯒꯤ ꯈꯔ ꯍꯟꯕꯅꯤ ꯃꯥ
ꯑꯣ
ꯑꯩꯈꯣꯏ ꯂꯦꯡꯒꯥꯕꯨꯗꯤ ꯑꯗꯨ ꯂꯦꯡꯒꯥꯅꯤ ꯑꯗꯨꯕꯨ ꯑꯩꯉꯣꯟꯗꯒꯤ ꯈꯔ ꯍꯜꯂꯦ ꯏꯆꯦ ꯑꯃ ꯑꯩꯒꯤ ꯏꯊꯛ ꯍꯦꯛ ꯏꯊꯛ ꯇ ꯑꯃ ꯂꯩꯌꯦꯕ
ꯎꯝ
ꯃꯣꯏꯒ ꯃꯥꯟꯅꯔꯝꯒꯅꯤ ꯃꯣꯏ ꯂꯦꯡꯒ
ꯎꯪ ꯁꯍꯤꯗ ꯀꯌꯥ ꯁꯨꯔꯦ
ꯑꯩ ꯆꯍꯤꯁꯦ ꯇ꯭ꯋꯦꯟꯇꯤ ꯁꯦꯞꯇꯦꯝꯕꯔ ꯂꯥꯛꯑꯗꯤ ꯇ꯭ꯋꯦꯟꯇꯤ ꯐꯣꯔ ꯁꯨꯅꯦ ꯍꯧꯖꯤꯛ ꯇ꯭ꯋꯦꯟꯇꯤ ꯊ꯭ꯔꯤ
ꯑꯣ
ꯅꯪꯗꯤ
ꯆꯞ ꯃꯥꯟꯅꯔꯦ
ꯑꯣ ꯑꯗꯨ ꯑꯣꯏꯔꯗꯤ ꯅꯪꯁꯨ ꯃꯉꯣꯟꯗꯒꯤ ꯈꯔ ꯀꯩꯅꯣ ꯇꯧꯔꯝꯒꯅꯤꯅ ꯃꯥꯅ ꯑꯃꯨꯛ ꯈꯔ ꯍꯜꯂꯝꯒꯅꯤ ꯂꯨꯍꯣꯡꯉꯦꯅ
ꯑ ꯃꯥ ꯑꯣꯖꯥ ꯇꯧꯕꯗꯣ ꯆꯍꯤ ꯂꯨꯍꯣꯡꯉꯩꯔꯣ
ꯎꯝ ꯅꯪ
ꯑ ꯊꯕꯛ ꯂꯩꯇꯦꯗ ꯇꯝꯄꯥꯛ ꯂꯧ ꯂꯤꯡꯉꯦ ꯑꯩꯈꯣꯏꯒꯤ ꯂꯧꯗꯣ ꯂꯤꯡ ꯂꯣꯏꯔꯒ ꯑꯗꯨꯝ ꯂꯩ
ꯎꯝ ꯅꯨꯡꯉꯥꯏꯕ꯭ꯔꯣ ꯌꯨꯝ
ꯑꯁ ꯀꯔꯤꯗꯩ ꯅꯨꯡꯉꯥꯏꯕꯅꯣꯍꯦ ꯇꯨꯝꯐꯝ ꯆꯥꯐꯝꯃ ꯈꯪꯗꯦ꯫
ꯄꯥ ꯅꯤꯡꯗꯦꯗꯥ ꯍꯧꯖꯤꯛꯇꯤ
ꯑꯩꯅ ꯂꯩꯁꯥꯕꯤ ꯃꯌꯥꯝꯗꯣ ꯌꯨꯝꯗꯤ ꯅꯣꯏꯗꯤ ꯄꯥꯜꯂꯅꯨꯅ ꯑꯩꯅ ꯑꯗꯨꯝ ꯍꯥꯏꯕ
ꯑꯥ
ꯅꯣꯡ ꯂꯩꯕꯅꯦ ꯃꯣꯏꯅ ꯌꯨꯝ ꯄꯥꯜꯂꯒ ꯋꯥꯅꯤꯡꯉꯥꯏꯅꯦ ꯌꯨꯝꯗꯤ ꯄꯥꯜꯂꯨꯅꯨꯅ ꯑꯩꯅ ꯍꯦꯛ ꯍꯦꯛ ꯍꯥꯏꯕꯒꯤ꯫
ꯑ
ꯄꯥꯜꯂꯣ ꯍꯥꯏꯕ ꯁꯔꯣꯛ ꯄꯥꯜꯂꯨꯅꯨ ꯍꯥꯏꯔꯌꯦ꯫
ꯃꯤ ꯈꯔꯅꯗꯤ ꯌꯥꯝꯟꯅ ꯄꯥꯟꯕꯅ ꯐꯩ ꯍꯥꯏꯕꯁꯨ ꯂꯩ꯫
ꯎꯝ ꯐꯩꯕꯨꯗꯤ ꯐꯩ ꯑꯗꯨꯕꯨ ꯑꯩꯒꯤ ꯋꯥꯈꯜꯗꯗꯤ ꯑꯩꯈꯣꯏꯅ ꯆꯠꯅꯤꯡꯕ ꯃꯐꯝ ꯇꯧꯅꯤꯡꯕ ꯂꯣꯏ ꯇꯧꯔꯒ ꯃꯇꯝ ꯆꯥꯅ ꯄꯥꯅꯕꯗꯨꯅ ꯐꯩꯗ
ꯎꯝ
ꯑꯩꯈꯣꯏꯅ ꯌꯨꯝ ꯉꯟ ꯄꯥꯜꯂꯒ ꯑꯩꯈꯣꯏ ꯆꯠꯅꯤꯡꯉꯐꯝ ꯆꯇ ꯐꯪꯗꯦ ꯆꯥꯝꯃ ꯌꯥꯝ ꯄꯣꯛꯄꯤꯔꯒ ꯋꯥꯅꯤꯡꯉꯥꯏ ꯅꯤꯡꯉꯥꯏ
ꯅꯣꯀꯅꯤ ꯑꯍꯦ
ꯑꯁꯦꯡꯕꯅꯦ ꯅꯪ
ꯑꯗꯨꯝ ꯎꯋꯦꯗ ꯋꯥꯅ ꯂꯦꯟꯕꯗꯣ ꯏꯃꯥꯟꯅꯕꯤ ꯈꯔ
ꯉꯁꯤ ꯅꯪ ꯑꯩꯉꯣꯟꯗ ꯐꯣꯟ ꯇꯧꯕ ꯐꯪꯕꯁꯦ ꯅꯪꯒꯤ ꯌꯥꯝ ꯀꯅꯥꯔꯕꯅꯦ꯫
ꯑꯩꯒꯤ ꯂꯥꯏꯕꯛ ꯐꯕ ꯅꯨꯃꯤꯠꯅꯤꯅꯦ ꯑꯗꯨꯗꯤ
ꯑꯁ ꯅꯣꯡꯁꯦ ꯃꯃꯅꯤꯅ ꯐꯤꯁꯨ ꯀꯪꯗ꯭ꯔꯦ꯫
ꯊ ꯊꯣꯛꯇꯔꯁꯨ ꯌꯥꯝ ꯁꯥꯏꯅꯦ꯫
ꯑꯩꯗꯤ ꯍꯧꯖꯤꯛ ꯕ꯭ꯂꯦꯡꯀꯦꯠ ꯊꯣꯛꯑꯒ ꯇꯨꯝ ꯇꯨꯝꯅ ꯍꯧꯖꯤꯛꯅ ꯍꯧꯒꯠꯇꯄꯨꯅꯦ꯫ ꯅꯊꯟꯇ ꯂꯩꯕ꯭ꯔꯣ ꯅꯪꯗꯤ꯫
ꯏꯃꯅꯕꯤꯒ ꯂꯩꯌꯦ꯫
ꯎꯝ ꯏꯅꯥꯎꯅꯨꯄꯤ ꯈ꯭ꯋꯥꯏꯗꯒꯤ ꯑꯇꯣꯝꯕꯤꯗꯨꯁꯨ ꯃꯥ ꯏꯝꯐꯥꯜꯗ ꯂꯩꯕꯅꯦ ꯏꯆꯦ ꯏꯊꯛꯇꯒꯤ ꯏꯆꯦꯗꯨꯒ
ꯑꯣ
ꯅꯣꯏꯗꯤ ꯅꯆꯤꯟ ꯏꯅꯥꯎ ꯀꯌꯥ ꯁꯨꯒꯦ꯫
ꯃꯔꯤ ꯅꯨꯄꯥ ꯑꯍꯨꯝ ꯇꯣꯡꯇꯅꯤ ꯅꯨꯄꯤꯗꯤ꯫
ꯏꯁ ꯁꯤꯗꯤ ꯌꯥꯝ ꯅꯨꯡꯉꯥꯏꯔꯦ꯫